ꯍꯜꯂꯣ ꯍꯥꯥꯎ
ꯃꯖꯦꯂꯥ ꯂꯩꯕ꯭ꯔꯣ
ꯂꯩꯥꯏꯌꯦ ꯄ ꯥꯏꯍꯟꯂꯛꯀꯦ
ꯃꯖꯥꯔꯨ ꯇꯤ ꯍꯩꯃ ꯑꯉꯥꯡ ꯊꯣꯛꯈ꯭ꯔꯤꯗꯨ ꯀꯧꯔꯛꯑꯣ
ꯢꯌꯥ ꯃꯅꯥꯛ ꯆꯠꯂꯤꯅꯦꯌꯦ
ꯏꯌꯥꯁꯤꯗ ꯂꯩꯌꯦ ꯏꯃꯨꯡꯗ
ꯏꯌꯥꯁꯤꯗ ꯂꯩꯌꯦꯌꯦ ꯏꯃꯨꯡꯗ ꯆꯪꯉꯣ
ꯍꯩꯅꯧ ꯃꯦꯠꯄ ꯆꯥꯖꯤꯔꯣ
ꯌꯥꯏꯌꯦ
ꯍꯦꯛꯂꯛ ꯑꯣ
ꯑꯦ ꯑꯩꯈꯣꯏ ꯍꯦꯛꯇ꯭ꯔꯖꯨ ꯅꯔꯥꯡꯒꯤꯗꯣ ꯂꯩꯌꯦ
ꯉꯔꯥꯡꯒꯤꯗꯨꯅ ꯑꯣꯝꯖꯜꯂꯣ ꯉꯁꯤꯒꯤ ꯍꯦꯛꯂꯛꯑꯣ
ꯍꯣꯏ ꯑꯆꯧꯕꯕꯨ ꯀꯌꯥ ꯄꯥꯟꯗꯦꯗ
ꯌꯦꯡꯉꯣ ꯑꯗꯨꯒ ꯑꯗꯨꯝ ꯍꯦꯛꯂꯛꯑꯣ ꯌꯦꯡꯉꯣ ꯑꯗꯨꯒ ꯑꯗꯨꯝ ꯍꯦꯛꯂꯛꯑꯣ
ꯍꯣꯏ ꯅꯪ ꯅꯃꯤꯡ ꯀꯩ ꯀꯧꯒꯦ
ꯊꯣꯏꯕꯤ ꯀꯧꯋꯦ
ꯑꯩꯈꯣꯏꯒꯤꯖꯨ ꯃꯤꯡ ꯍꯥꯞꯄ ꯌꯥꯕ꯭ꯔꯣ
ꯏꯖꯝ ꯑꯩꯈꯣꯏꯒꯤ ꯃꯣꯃꯣꯟꯇꯦꯁꯣꯔꯤ ꯄꯥꯢ ꯍꯟꯂꯛꯀꯦ
ꯄꯥꯏꯍꯟꯂꯣ ꯄꯥꯢꯍꯟꯂꯣ ꯃꯆꯤꯟ ꯊꯤꯍꯟ ꯂꯛꯀꯅꯣ
ꯍꯥꯎ ꯇꯥꯕ
ꯍꯥꯏꯗꯨꯕꯣ
ꯍꯜꯂꯣ ꯑꯩꯈꯣꯏꯗꯗꯤ ꯒꯨꯂꯨ ꯊꯣꯛꯂꯛꯑꯦꯕꯣ
ꯒꯨꯂꯨ ꯑꯩꯈꯣꯏꯗꯗꯤ ꯑꯉꯥꯡ ꯇꯣꯝꯕꯤ ꯊꯣꯛꯂꯛꯑꯦ ꯉꯣ
ꯑꯉꯥꯡ ꯇꯣꯝꯕꯤꯗꯤ ꯒꯗꯥꯏ
ꯍꯣꯔꯦꯟꯅ ꯅꯨꯡꯗꯥꯡꯖꯨ ꯇꯧꯔꯛꯀꯦ
ꯇꯨꯝꯃꯤ ꯎꯝ ꯇꯨꯝꯃꯤꯅꯦ
ꯄꯝꯃꯤꯔꯣ ꯑꯉꯥꯡ
ꯄꯥꯝꯃꯤꯅꯤ ꯀꯩꯅꯣ ꯍꯣꯔꯦꯟ ꯅꯨꯃꯤꯗꯥꯡꯁꯨ ꯐꯣꯟ ꯇꯧꯔꯛꯎꯀꯣ
ꯍꯣꯏ ꯍꯣꯏ
ꯁꯥꯎꯔꯒꯗ ꯂꯩꯕ ꯃꯥꯟꯂꯦ ꯍꯪꯒꯠꯂꯤꯅꯅꯦ ꯍꯤꯒꯥ ꯌꯩꯍꯧꯋꯣ ꯍꯤꯒꯥ ꯌꯩꯒꯦ ꯃꯥꯒꯤ ꯄꯝ ꯆꯤꯡꯊꯣꯛꯅꯕꯗꯨ ꯆꯤꯡꯊꯣꯛꯑꯣ ꯍꯩꯅꯧ ꯅꯤꯛꯏꯖꯦ ꯌꯦꯡꯉꯣꯇꯨ ꯄꯣꯔꯛꯇ꯭ꯔꯦꯌꯦ ꯏꯅꯝ ꯄꯌꯥ ꯒꯤ ꯑꯃ ꯂꯩꯒꯤ ꯑꯗꯨꯏꯗꯣ
ꯅꯪ ꯏꯁꯩ ꯁꯛꯂꯛ ꯑꯣ
ꯍꯥ ꯇꯧꯗ꯭ꯔꯥ ꯑꯇꯣꯞꯄ ꯑ ꯎ
ꯑꯥꯏꯁ ꯀꯤꯝ ꯌꯣꯅꯕꯥ
ꯑꯥꯏꯁ ꯀꯤꯝ ꯌꯣꯟꯕꯥ ꯀꯥꯀꯥ ꯂꯥꯑꯣ ꯆꯂꯣ ꯍꯥꯏꯦ ꯀ ꯁꯤꯗ ꯁꯨꯡꯗꯦ ꯁꯤꯗꯥ ꯂꯛꯎ ꯍꯥꯏꯕꯅꯦ꯫ ꯑꯩꯗꯤ ꯇꯀꯦ
ꯑ
ꯊꯄꯥꯟ ꯇ ꯊꯕꯥꯟ ꯀꯧꯕꯤ꯫
ꯇꯥꯀꯇꯥꯀꯥ
ꯄꯝꯖꯩꯗꯣ ꯍꯥꯏꯕꯨꯖꯤ꯫
ꯀꯕꯨꯗꯤ ꯉꯝꯖꯗꯦ꯫
ꯑꯦ ꯏꯁꯤꯡ ꯏꯌꯥꯏꯅꯥ
ꯀꯩꯗ ꯁꯠꯄꯅꯥ꯫
ꯑꯩ ꯎꯕꯨ ꯈꯕꯦ ꯎꯥꯎꯕꯨ ꯊꯕꯔ ꯑ ꯄꯣꯁꯥꯕꯤ ꯊꯕ ꯑꯩꯗꯤ ꯂꯣꯏꯅꯦ ꯄꯥꯝꯖꯥꯏꯗꯣ ꯄꯥꯝꯖꯗꯣ ꯄꯝꯖꯥꯏꯗꯣ
ꯃꯗꯤ
ꯍꯜꯂꯣ
ꯃꯥ ꯍꯥꯎ ꯑꯩꯁꯨ ꯑꯁꯤꯗꯩ ꯏꯕꯨ ꯁꯥꯟꯇꯗꯨꯗ ꯂꯩꯌꯦ
ꯀꯗꯤꯏꯕ ꯁꯥꯟꯗ ꯀꯥꯗꯣꯏꯅꯣ
ꯍꯥꯏꯣ ꯏꯦ
ꯃꯌꯥꯝ ꯍꯦꯛꯂꯛꯑꯣ ꯑꯗꯨꯗꯤ ꯑꯣꯝꯁꯦ ꯃꯌꯥꯝ ꯍꯦꯛꯂꯛꯑꯣꯕ ꯑꯣꯝꯁꯦꯕ꯫
ꯑꯦ ꯅꯪ ꯉꯔꯥꯡꯗꯁꯨ ꯍꯦꯛꯏꯗꯨꯕꯨ꯫
ꯊꯅꯔꯛꯏꯁꯦ ꯑꯗꯨ ꯁꯤꯅ ꯍꯦꯀꯂꯛꯑꯣ ꯎꯝ ꯕꯣꯛ ꯁꯥꯟꯇꯤꯒ ꯂꯥꯛꯃꯤꯟꯅꯔꯛꯑꯣ꯫
ꯍꯣꯏ꯫
ꯀ
ꯏꯕꯣꯛ ꯁꯥꯟ ꯀ ꯄꯂꯤ ꯃꯥ
ꯃꯍ ꯍꯧꯁꯤꯔꯥ ꯍꯥꯏꯕꯅꯦ
ꯍꯦ ꯍꯧꯖꯤꯛ ꯃꯣꯏ ꯑꯗꯨꯒꯤ ꯀꯩꯗꯣ ꯃꯂꯦꯝꯕꯤ ꯍꯣꯏꯗꯣ
ꯎꯝ ꯇꯣ ꯃꯥ ꯍꯦꯒꯂ ꯀ ꯍ ꯀꯛꯁꯦ
ꯑꯩ ꯆꯥꯅꯤꯡꯉꯤ ꯌꯥꯝꯅ
ꯑꯩꯁꯨ ꯆꯥꯅꯤꯡꯉꯤꯅꯦ ꯃꯦꯠꯂꯒ
ꯑꯣ
ꯅꯦꯄꯅꯥꯎ ꯅꯦꯄꯦꯅꯥꯎꯒ ꯆꯠꯂꯒ ꯍ ꯍꯧꯁꯦ
ꯣꯏ ꯑꯩꯈꯣꯏꯕ ꯃꯌꯥꯝ ꯑꯃ ꯑꯩ ꯂꯧ ꯂꯥꯛꯄ ꯑꯣꯏꯅ ꯍꯦꯛꯁꯩ
ꯍꯣꯏ ꯍꯣꯏ ꯍꯣꯏ ꯅꯪ ꯀꯣꯏꯁꯤ ꯆ ꯀꯅꯨ ꯀꯣ
ꯇꯠꯇꯍꯏ ꯑꯁꯤ ꯁꯤꯗꯥ ꯍ ꯇꯥ ꯂꯩ
ꯍ ꯎꯝ ꯍꯣꯏ ꯊꯔꯛ ꯈꯨꯣꯡꯕꯥ ꯆꯠꯂꯨꯈꯤꯒꯦ ꯑꯗꯨꯝ ꯂꯥꯛꯑꯒꯦ
ꯑꯦ ꯒꯥꯔꯤ ꯑꯩꯁꯨ ꯂꯥꯛꯅꯤꯡꯉꯤ ꯑꯩ ꯂꯧ ꯂꯥꯛꯑꯣ
ꯅꯪ ꯊꯔꯛꯄꯂ ꯄꯨꯊꯛꯑꯅꯤꯍꯦ ꯀꯣꯕꯇ
ꯇꯥꯜꯂꯤꯉꯣ ꯑꯩ ꯂ ꯑꯩ ꯑꯩ ꯍꯧꯖꯤꯛ ꯂꯥꯛꯑꯅꯤ
ꯂꯥꯛꯀꯅꯧꯃꯤ
ꯂꯅꯥꯒꯅꯤꯃꯤ
ꯑꯩ ꯊꯥꯛꯇꯨ ꯌꯦꯡꯉꯨꯀꯣ
ꯍ ꯀꯩꯅꯣ
ꯜ ꯍꯒꯠꯗ꯭ꯔ ꯅꯪ ꯃꯣꯇ ꯄ ꯀ
ꯥꯏꯔꯁ ꯃꯌꯥꯝ ꯑꯃꯁꯁꯨꯒꯣꯣ
ꯗꯗ ꯣꯣ
ꯅꯪꯉꯥꯏꯅ ꯆꯤꯁꯅꯤ
ꯌꯥꯗ꯭ꯔꯥ
ꯈꯔꯣꯏ ꯀꯧ ꯀꯔꯤ ꯁꯛꯕꯣ ꯏꯁꯩ ꯁꯛꯕꯣ
ꯍꯥ ꯂꯁꯤ ꯍꯧꯒꯦ ꯑꯩꯈꯣꯏꯗꯤ ꯂꯩꯁꯤ ꯍꯧꯒꯠꯂꯛ
ꯑꯣꯒ ꯂꯕ
ꯎꯝ ꯎꯝ ꯌꯦꯡꯕꯤꯒꯌꯥ ꯀꯌꯥ ꯐꯒꯅꯤ ꯇꯔꯥ ꯣ ꯇꯔ ꯐ
ꯍꯧꯗꯤ ꯁꯨꯔꯌꯥ
ꯍꯥꯎ ꯑꯣ ꯑꯉꯥꯡꯒꯤ ꯃꯃꯥꯏꯁꯦ ꯏꯕ ꯌꯥꯝꯃ
ꯊꯦ
ꯍ ꯍ ꯀꯄ ꯀꯄ ꯔꯪꯗꯪꯒꯂꯨ ꯌꯥꯝꯥꯡ ꯀꯞꯄꯦꯒ ꯀꯔ ꯃ ꯃꯣꯇꯤꯚꯦ ꯌꯥꯎ ꯇꯧꯕꯁꯦ ꯌꯥꯎꯅꯤꯡꯉꯤ ꯅꯪꯁ ꯇ꯭ꯋꯦꯟꯇꯤ ꯐꯥꯏꯚ ꯈꯛꯇ
ꯇ
ꯑꯒꯣꯖꯤꯁꯕꯦꯟꯇꯤ ꯐꯥꯜ
ꯑꯩꯈꯣꯏ ꯃꯥꯅ ꯐꯤꯞꯇꯤ ꯑꯩꯠ
ꯎ ꯅꯣꯏ ꯃꯥꯗꯤ ꯃꯌꯥꯡ ꯌꯥꯝ ꯀꯪꯉꯤꯅ
ꯑꯩꯣꯏ ꯃꯥ ꯆꯥꯛꯁꯦ ꯑꯕ ꯈꯔ ꯍꯜꯂꯦ
ꯇꯁꯥꯕ ꯍꯜꯂ
ꯑꯦ
ꯎꯝ
ꯑꯩꯈꯣꯏꯚꯏꯁꯨꯅꯥꯕꯁꯦ ꯉꯥꯛꯇꯪꯗꯤ ꯇꯨꯗꯕꯅꯤ
ꯍꯥꯏꯦ
ꯌꯧ ꯁꯥ ꯂꯥꯛ ꯇꯧꯣꯔꯥꯕꯟꯀꯣ
ꯝ ꯁꯤꯁꯨ
ꯀꯨꯂꯨꯒꯤ ꯄꯨꯛ ꯌꯥꯝ ꯆꯥꯎꯕꯅꯤ
ꯎꯝ ꯒꯨꯂꯨ ꯁꯥꯎꯅꯤꯡ ꯁꯥꯎꯅꯤꯡꯗꯣ ꯑꯩꯖꯣ ꯃꯈꯨꯠꯁꯤ ꯑꯃꯨꯛ ꯆꯨꯞꯅꯤꯡꯉꯌꯦ
ꯎ ꯍꯈꯣꯏ ꯆꯨꯞꯄꯅꯤ ꯑꯗꯨ ꯐꯜꯣ
ꯎꯝ ꯌꯥ ꯊ
ꯀꯩꯅꯣꯗꯤ ꯁꯏꯗꯨꯕ ꯇꯥꯏꯌꯦ
ꯑ ꯣꯟꯕꯣꯟꯗꯅ ꯆꯤꯛꯍꯥꯟꯒꯦꯁꯦ ꯌꯥꯖ
ꯑ ꯃꯟꯗꯤꯔꯁ ꯏ ꯈꯥꯗꯤꯃꯀ ꯂꯥꯛꯑꯦꯅꯦ
ꯁꯤꯅꯦꯃꯥꯁꯤ ꯑꯩꯣꯏ ꯑꯩꯪ ꯌꯦꯡꯣꯏꯔꯝꯃꯦꯅꯕ ꯍꯥꯎ
ꯀꯩꯗꯧꯋꯤꯅꯣ ꯑ ꯑ
ꯀꯔꯤ ꯍꯥꯏꯒꯦ ꯎꯝ ꯏꯕꯣꯍꯥꯕꯤꯗꯒꯤ ꯃꯤꯊꯥꯏ ꯈꯛꯇ ꯂꯩꯔꯛꯑꯣ
ꯎꯂꯦꯛ ꯀꯦ
ꯑꯗꯨ
ꯌꯥꯝ ꯑꯦꯃꯊꯇꯩ ꯁꯔꯤ
ꯊꯥꯏꯒ ꯂꯩꯔꯛꯎꯀꯣ ꯍꯩ ꯃꯍꯤꯒ ꯂꯩꯔꯛꯎ
ꯂꯩꯔꯛꯀꯦ ꯂꯩꯔꯛꯀꯦ ꯕꯨꯛ ꯁꯥꯟꯖꯈꯤꯕꯗꯒꯤ ꯐꯥꯎꯗꯣꯔꯛꯑꯒ
ꯀꯥꯡ ꯋꯥ ꯋꯥ ꯆꯜꯂꯗꯅ ꯃꯃꯤꯠ ꯆꯤꯠꯇꯨ ꯃꯥꯡꯉꯁꯨ ꯍꯦꯛꯁꯤ ꯏ ꯃꯊꯟꯗ ꯁꯣꯝꯁꯤꯅ ꯑꯗꯨꯒ ꯀꯞꯇꯅ ꯇꯧꯕ
ꯂꯖꯤ ꯀꯅꯥ ꯍꯥꯄꯥꯃꯤꯅꯨ
ꯑꯩ ꯒꯂꯨ ꯄꯃꯤ
ꯎꯝ
ꯎ ꯒ꯭ꯂꯨꯅ ꯅꯪ ꯅꯟꯗ꯭ꯔ
ꯏꯁ ꯅꯪ ꯑꯣꯏ ꯅꯥꯟꯗꯣꯏꯅꯤ
ꯑꯗꯨꯅ ꯑꯃꯃꯥꯡ ꯍꯥꯟꯅ ꯍꯨꯟꯗꯣꯛ ꯈꯣꯠꯇꯂꯣ ꯆꯠꯂꯣ ꯃꯤ ꯂꯝ ꯍꯦꯜꯂꯦ ꯗꯤꯅꯦ ꯑꯩꯗꯤ ꯐꯨꯅꯤꯡꯉꯤ ꯑ ꯑꯉꯂ ꯑꯗꯣ ꯎ ꯀꯩ ꯌꯨ ꯃꯤꯁꯇꯔ ꯂꯝ ꯍꯦꯟ ꯇꯨ ꯑꯣ ꯅꯣꯏ ꯑꯉꯥꯡ ꯆꯥꯛꯔꯝꯗꯣ ꯇꯥꯡ ꯀꯌꯥꯅꯣ ꯇꯥꯡꯥꯡꯃꯉ
ꯎꯝ ꯅꯣꯡꯃꯥꯏꯖꯤꯡ ꯇꯥꯕꯅꯤ ꯃꯣꯇꯤ ꯁꯔꯤꯗꯤ ꯁ꯭ꯀꯨꯜ ꯆꯠꯂꯔꯣꯏ ꯑꯩꯁꯨ ꯆꯠꯂꯔꯣꯏ
ꯎ ꯃꯤ ꯀꯌꯥ ꯀꯌꯥ ꯀꯃꯥꯏꯅ ꯇꯧꯗꯣꯏꯅꯣ ꯁꯤꯡꯒ
ꯃꯤ ꯈꯪꯗꯦꯦ ꯃꯤꯗꯤ ꯌꯥꯡꯈꯩ ꯍꯥꯏꯕꯅꯤ ꯈꯪꯗꯦ
ꯌꯥꯡ ꯐꯩꯌꯦ ꯎꯝꯝ ꯑꯩ ꯆꯥꯝꯃꯩ ꯃꯌꯥ ꯆꯥꯗꯣꯏꯔꯕꯣ
ꯑꯁ ꯈꯪꯗꯦꯍꯦ ꯑꯩꯗꯤ ꯐꯖꯅ ꯆꯥꯔꯅꯤꯗ
ꯎ ꯉꯥꯖꯈꯂꯦꯔꯨꯔꯕꯣ ꯅꯪꯕꯣ
ꯅꯣꯏꯗ꯭ꯔꯤꯍꯦ
ꯀꯩꯗꯧꯔꯤꯕꯣ ꯍꯧꯖꯤꯛꯐꯥꯎ
ꯑ ꯍꯧꯖꯤꯛ ꯝ ꯍꯦꯛ ꯀꯦ ꯇꯧꯔꯤ
ꯌꯥꯝ ꯀꯥꯏꯗꯩ ꯍꯦꯛꯇꯦꯕ
ꯕꯨ ꯈꯥꯟꯗꯤꯈꯤꯕꯅꯅꯥꯇꯗꯤ
ꯑꯣꯣꯖꯥꯝꯗꯣ ꯍꯦꯛꯄ ꯍꯦꯛꯄ ꯑꯩꯈꯣꯏꯁꯨ ꯆꯥꯅꯕ ꯈꯔ ꯌꯥꯝ ꯍꯦꯜꯂꯛꯑꯣ
ꯍꯂ ꯀꯦ
ꯃꯣꯠꯇ ꯁꯔꯤ ꯊ ꯐꯨꯔ
ꯀꯜꯂ ꯑꯗꯨ ꯃꯥ ꯑꯕꯅꯣ ꯅ ꯆꯥꯗ ꯄꯤ ꯇꯄꯨ
ꯂꯝ ꯍꯦꯟꯕꯒꯤ ꯂꯝ ꯍꯦꯟꯕꯒꯤ
ꯀꯩ ꯂꯝ ꯍꯦꯅꯣ ꯃꯤꯌꯥ
ꯁꯠꯇꯨ ꯔꯝꯃꯤ ꯇ ꯍꯖ ꯂꯝ ꯌꯥꯝ ꯍꯦꯟꯕ ꯃꯥꯗꯣ ꯑꯗꯨꯒꯤꯅꯦ
ꯍꯗꯥ ꯂꯨꯂꯃꯤ ꯍꯂ
ꯈꯔꯣꯏ ꯈꯨꯝꯟꯕꯒ ꯑꯝꯇ ꯄꯨꯔꯣ ꯑꯌ ꯉꯁꯥꯏ ꯂꯧꯕꯨꯛꯇ ꯆꯠ ꯄꯦꯔꯨꯛ ꯈꯔ ꯐꯨꯛꯂꯛꯑꯦ ꯑꯁꯤ ꯃꯈꯣꯟꯁꯨꯛ ꯀꯥꯟꯊꯣꯛꯏꯁꯦ ꯇꯥꯔꯣꯏꯗ꯭ꯔꯕ ꯊꯔꯣꯏꯁꯨ ꯈꯨꯜꯅꯤ ꯄꯦꯔꯨꯛꯁꯨ ꯍꯦꯜꯂꯛꯀꯅꯤ ꯎꯝ ꯑꯉꯥꯡꯒꯤ ꯃꯤꯊꯥꯏ ꯈꯤꯇ ꯂꯩꯕꯤꯔꯛꯑꯣ
ꯀꯥꯎ
ꯂꯝ ꯍꯦꯟ ꯇꯨ ꯍꯦꯟꯕ ꯑꯉꯥꯡꯅꯤꯀꯣ ꯁꯤꯁꯨ ꯄꯦꯜꯂꯦꯕ
ꯂꯝ ꯌꯥꯝ ꯍꯦꯟꯕ꯭ꯔꯣ
ꯇꯔꯥ ꯇꯔꯥꯅꯤꯊꯣꯢ ꯎꯝ ꯀꯌꯥꯁꯨꯔꯒꯦ ꯇꯔꯥ ꯍꯣ ꯍꯣ ꯊꯝꯃꯒꯦꯀꯣ ꯀꯥꯏ ꯀꯣ ꯊꯝꯃꯕꯣ ꯑꯣ ꯊꯃꯣ ꯊꯃꯣ ꯍꯌꯦꯡ ꯂꯥꯛꯎꯀꯣ
ꯂꯥꯛꯀꯦ
ꯇꯥꯡ ꯀꯨꯟꯒ ꯅꯤꯊꯣꯏꯗ ꯑꯩꯈꯣꯏꯗ ꯂꯥꯛꯎ ꯊꯝꯃꯒꯦ
ꯍꯣꯏ
ꯑꯗꯣ ꯃꯔꯨꯞ ꯄꯩꯁꯥ ꯀꯥꯞꯄꯛꯄ ꯀꯥꯎꯅꯤꯀꯣ
ꯑꯈꯣꯏ ꯃꯥꯗꯤ ꯇꯧꯔ ꯀꯥꯄꯛꯑꯒꯦ
ꯅꯣꯏ ꯃꯥꯗꯒꯤ ꯅꯠꯇꯦ ꯅꯪꯉꯣꯟꯗꯩ ꯀꯥꯝꯄꯛꯑꯣ ꯃꯔꯨꯞ ꯄꯩꯁꯥ ꯀꯥꯎꯅꯤ ꯀꯨꯏꯇ꯭ꯔꯦ ꯀꯨꯏꯗ꯭ꯔꯦ ꯑꯣ ꯍꯣ ꯑꯗꯨ ꯑꯩ ꯊꯝꯃꯒꯦ ꯇ꯭ꯔꯃꯥ ꯊꯣꯏ